ꯑ ꯊꯥꯏ
ꯑ
ꯇꯌꯦ
ꯍꯣꯁꯄꯤꯇꯥꯜ ꯂꯩꯕ ꯃꯥꯒꯦꯅꯦ
ꯍꯧꯖꯤꯛ ꯋꯥꯀꯤꯡ ꯊꯣꯛ ꯂꯩꯦ
ꯍ
ꯆꯥꯛ ꯆꯥꯈ꯭ꯔꯕ ꯑꯩꯁꯨ ꯆꯥꯔꯦ
ꯀꯔꯤꯃꯦ ꯊꯔ ꯆꯦ
ꯉꯁꯤ ꯅꯨꯃꯤꯠꯇꯤꯀꯣ ꯉꯥ ꯔ ꯑꯗꯨꯒ ꯀꯩꯅꯣ ꯀꯔꯤ ꯍꯥꯏꯌꯦ ꯑꯩꯅ ꯈꯥꯕ ꯄꯥꯝꯃꯦ ꯍꯥꯏꯕꯗꯣ ꯑꯗꯨꯒ ꯍꯋꯥꯏꯒꯁꯤꯡꯁꯨ ꯇꯧꯔꯒ ꯄꯨꯔꯛꯦ ꯑꯩꯗ ꯃꯣꯔꯣꯛ ꯁꯥꯃꯟꯕꯒꯤ ꯔꯨꯝ ꯂꯧꯔꯔꯕ ꯇꯥꯔꯦ
ꯑ ꯍꯥꯎꯕꯅꯤꯅ ꯑꯗꯨꯗꯤꯆ
ꯑꯗꯨꯒ ꯆꯝꯐꯨꯠ ꯑꯃꯒ
ꯎꯝ
ꯏꯀꯣ
ꯏ ꯍꯣꯏ ꯉꯁꯤꯒꯤ ꯅꯨꯃꯤꯠꯁꯤꯕꯨ ꯅꯣꯛꯅꯤꯡꯉꯤ ꯎ ꯌꯥꯗ ꯉꯁꯥꯏꯗꯣ ꯃꯤ ꯑꯃꯅ ꯆꯦꯛ ꯊꯥꯔꯛꯄꯅꯦꯅ ꯀꯜ ꯇꯧꯔꯑꯣ ꯑꯣꯏꯅ
ꯑꯥ
ꯀꯣꯜ ꯇꯧꯕ ꯃꯇꯝꯗ ꯃꯈꯣꯟꯗ ꯌꯥꯝ ꯑꯍꯟ ꯃꯥꯟꯕ ꯋꯥꯗ ꯅꯨꯄꯤꯅꯦꯕ ꯑꯗꯕꯨꯔꯝꯕ ꯋꯥꯗ ꯑꯗꯨꯒꯤ ꯑꯩ ꯋꯥꯔꯤ ꯊꯥꯗꯕꯤ ꯊꯝꯃꯨꯔꯝꯅꯤ
ꯑ ꯂꯣꯏꯔ ꯀꯔꯤ ꯃꯧ ꯑꯣꯏꯒꯦꯔꯥ ꯀꯩ ꯑꯣꯏꯒꯦꯔꯥ
ꯑꯗꯨꯗꯤ ꯃꯥꯒꯤ ꯋꯥꯉꯥꯡ ꯁꯉꯥꯡꯗꯨ ꯌꯥꯝ ꯑꯈꯟ ꯃꯥꯜꯂꯦꯕ ꯃ ꯑꯣꯏꯔꯁꯨ ꯆꯍꯤ ꯊꯥꯔꯇꯤ ꯐꯥꯏꯚ ꯌꯧꯈ꯭ꯔꯕ ꯃꯆꯥ ꯑꯅꯤ ꯑꯍꯨꯝ ꯁꯨꯈ꯭ꯔꯕ ꯃꯤ ꯃꯥꯜꯂꯅꯤ
ꯑꯗꯨ ꯑꯣꯏꯔꯁꯨ ꯖꯁ ꯋꯥꯔꯤ ꯁꯥꯟꯅꯕ ꯌꯥꯏꯅ
ꯅꯠꯇꯦ ꯃꯥꯒꯤ ꯉꯥꯡꯕ ꯆꯗ ꯃꯥꯒꯤ ꯉꯥꯡꯕ ꯆꯥꯟꯗ ꯌꯥꯝ ꯕꯣꯔꯤꯡ ꯇꯨꯕ
ꯑꯣ ꯑꯗꯨꯏꯁꯨ ꯖꯁ ꯑꯈꯥꯡ ꯑꯈꯥꯡ ꯀꯜꯂꯒ ꯅꯪ ꯇꯦꯟ ꯃꯤꯅꯤꯠꯁ ꯐꯥꯎꯕꯗꯤ ꯅꯪ ꯉꯥꯡꯅꯕ ꯉꯥꯡꯔꯕꯅꯤ ꯅꯪ
ꯑꯗ ꯊꯥꯡꯒ
ꯎꯝ
ꯎꯝ
ꯑꯩꯉꯥꯟ ꯇꯁ ꯕꯨꯔꯤꯡ ꯆꯨꯕꯂ ꯀ
ꯎ ꯆꯨꯀꯤꯗ ꯍꯧꯖꯤꯛꯁꯨ ꯅꯪꯉꯣꯟꯗ ꯇꯧꯗ꯭ꯔꯤꯉꯩ ꯃꯃꯥꯡꯗꯁꯨ ꯑꯃ ꯇꯧꯔꯦ ꯑꯩꯗꯤ
ꯎꯝ
ꯐ꯭ꯔꯦ ꯃꯥꯅ ꯐ꯭ꯔꯦꯟꯅ ꯃꯥꯕꯨ ꯇꯧꯔꯒ ꯃꯥꯅ ꯑꯩ ꯊꯕꯛ ꯆꯤꯜꯂꯦ ꯑꯩꯒꯤ ꯏꯃꯥꯟꯅꯕꯤꯕꯨ ꯇꯧꯋ ꯍꯥꯏꯔꯒ ꯇꯧꯔꯒꯧꯔꯝꯕ ꯋꯥ ꯑꯗꯨꯗ ꯑꯩꯅ ꯉꯥꯡꯕ ꯑꯃꯁꯨ ꯇꯥꯗꯦꯅ ꯍꯥꯏꯈꯤꯅꯤ ꯃꯥꯖꯔꯤ ꯇ ꯊ ꯊ
ꯃꯧꯗꯤ ꯇꯟꯕ꯭ꯔꯕ
ꯍꯣꯏ ꯁꯥꯟꯅꯕꯗꯨꯣ ꯅꯨꯡꯉꯥꯏꯇꯦꯗꯅ
ꯃꯧ ꯅꯍꯥ ꯑꯣꯏꯔꯝꯃꯗꯤ ꯐꯥꯎꯗꯧꯕ ꯅꯠꯇ꯭ꯔꯥ ꯎꯝ
ꯑꯅꯤꯒꯗꯤ
ꯀꯩꯕ
ꯋꯥꯔꯤꯒꯗꯤ ꯅꯣꯡ ꯇꯥꯕꯤꯒꯤꯔꯣ ꯏꯪꯉꯦ ꯍꯥꯏꯁꯤꯕꯣ
ꯍꯥꯥ
ꯅꯪ ꯇꯥꯕꯤꯔꯣ ꯌꯥꯝ ꯏꯪꯉꯦ ꯍꯥꯏꯁꯤꯒꯦ
ꯅꯠꯇꯦ ꯅꯨꯃꯤꯗꯥꯡ ꯋꯥꯏꯔꯝ ꯁꯨꯝ ꯇꯥꯔꯛꯄꯒꯤ ꯏꯪꯕ ꯑꯃ ꯂꯩꯇ꯭ꯔꯥ
ꯑ ꯆꯤꯡꯗꯗꯤꯀꯣ
ꯎꯝ ꯑꯩꯈꯣꯏꯒꯤ ꯑꯁꯤ ꯍꯣꯁꯄꯤꯇꯥꯜꯗꯣ ꯀꯩꯅꯣꯗ ꯂꯩꯌꯦꯕ ꯌꯥꯝ ꯏꯪꯅ ꯆꯤꯛꯅ ꯑꯗꯨꯒꯤꯅꯦ ꯎꯝ ꯃꯥꯅꯤ ꯑꯣ
ꯎꯝ ꯑꯗꯨꯗ ꯑꯁ ꯑꯗꯨꯗ ꯗꯣꯛꯇꯔ ꯇꯧꯕ ꯅꯨꯄꯤ ꯑꯃꯥꯏ ꯂꯩꯕꯅꯤꯅꯦ
ꯀꯩꯕ ꯌꯥꯥꯏꯅ
ꯀꯥꯏ ꯀꯩꯁ ꯅꯇꯅ
ꯇꯔꯅꯨꯄꯤ ꯑꯃ ꯈꯪꯕ
ꯗꯣꯛꯇꯔ ꯇꯧꯕ ꯅꯨꯄꯤ ꯑꯃ ꯂꯩꯔꯝꯕꯅꯦ ꯍꯟꯅ ꯑꯗꯨꯗ ꯑꯦ ꯍꯟꯅ ꯅꯠꯇꯦ ꯗꯣꯛꯇꯔ ꯇꯧꯕ ꯅꯨꯄꯤ ꯑꯃ ꯂꯩꯌꯦꯕ ꯑꯗꯨꯗ ꯑꯩꯈꯣꯏꯒꯤ ꯈꯪꯅꯕ ꯃꯤꯟꯁ ꯑꯩ ꯀꯣꯂꯦꯖ ꯇꯝꯂꯤꯉꯩꯗ ꯑꯩꯒꯤ ꯑꯩꯁꯦ ꯀ꯭ꯂꯣꯔ ꯇꯧꯕ ꯑꯣꯖꯥ ꯑꯃꯅꯦ ꯍꯧꯦ ꯃꯥꯒꯤ ꯃꯃꯥꯟꯅꯕꯤ ꯑꯩꯣꯏ ꯈꯪꯉꯒ ꯑꯗꯨꯝ
ꯑꯣ ꯍꯧꯖꯤꯛꯁꯨ ꯂꯩꯔꯤꯕ꯭ꯔꯥ
ꯍꯣꯏ ꯍꯧꯖꯤꯛꯁꯨ ꯂꯩꯕꯅꯣ ꯍꯧꯖꯤꯛ ꯍꯧꯖꯤꯛ ꯇꯧꯕ ꯃꯥꯜ ꯃꯥ ꯉꯥꯏꯍꯥꯛ ꯉꯥꯏꯍꯥꯛ ꯀꯨꯏ ꯊꯨꯕ ꯃꯥꯜꯂ
ꯑꯁ ꯑꯗꯨꯖꯤ ꯅꯪ ꯀꯟꯊꯦꯛ ꯂꯧꯕꯤꯌꯨꯅꯦ
ꯑꯩ ꯑꯣꯖꯥꯗꯨꯒ ꯄꯥꯎ ꯐꯥꯎꯅꯗ꯭ꯔꯤ
ꯀꯟꯇꯦꯛ ꯇꯧꯕꯤꯌꯨ ꯑꯗꯨꯗ ꯑꯩꯒꯤ ꯐ꯭ꯔꯦꯟ ꯑꯃ ꯂꯩꯌꯦꯦ
ꯎꯝ
ꯎꯝ ꯅꯪꯅ ꯑꯗꯨꯝ ꯍꯥꯏꯔꯒ
ꯅꯝꯕꯔ ꯂꯩꯔꯗꯤ ꯐꯥꯎꯕꯤꯔꯤ ꯅꯝꯕꯔ ꯃꯥꯡꯈ꯭ꯔꯦꯅꯦ
ꯅꯪꯁꯨ ꯀꯃꯥꯏꯅ ꯊꯨꯅ ꯃꯥꯡꯍꯟꯕꯥ ꯗꯥꯛꯇꯔꯒꯤꯗꯤ ꯅꯪ ꯑꯗꯨꯝ ꯌꯥꯝꯅ ꯃꯔꯨ ꯃꯔꯨ ꯑꯣꯏꯅ ꯇꯣꯉꯥꯟꯕ ꯃꯥꯗ ꯊꯝꯒꯗꯕꯅꯤꯅꯦ
ꯗꯥꯛꯇꯔꯒꯤ ꯅꯠꯇꯕ ꯗꯥꯛꯇꯔꯒꯤꯗꯨꯗꯤ ꯂꯩꯇꯦꯕꯀꯣ ꯃꯥꯒꯤ ꯐ꯭ꯔꯦꯟ ꯑꯩꯒꯤ ꯑꯣꯖꯥꯅꯦꯕ ꯃꯥꯒꯤ ꯑꯩ ꯀꯣꯂꯦꯖ ꯇꯝꯃꯤꯉꯩꯗ ꯑꯩꯒꯤ ꯑꯣꯖꯥ ꯑꯣꯏꯕ ꯑꯗꯨꯒ
ꯍ
ꯑꯗꯨꯒ ꯃꯥꯒꯤ ꯑꯩꯒꯤ ꯑꯣꯖꯥꯒꯤ ꯐ꯭ꯔꯦꯟꯗꯨꯁꯨ ꯑꯃꯨꯛ ꯗꯣꯛꯇꯔ ꯑꯣꯏꯕꯀꯣ ꯑꯗꯣ ꯑꯩꯒꯤ ꯑꯣꯖꯥꯒ ꯐ꯭ꯔꯦꯟ ꯑꯩꯒꯤ ꯑꯣꯖꯥꯒꯤ ꯐ꯭ꯔꯦꯟꯒ ꯑꯩꯒꯤ ꯑꯣꯖꯥꯒ ꯑꯗꯨꯝ ꯀ꯭ꯂꯣꯖ ꯑꯣꯏꯅ ꯇꯤꯟꯅꯩꯕꯀꯣ ꯑꯗꯨꯒꯤ ꯑꯗꯨꯝ ꯃꯔꯛ ꯃꯔꯛꯇ ꯑꯗꯨꯝ ꯃꯥꯒꯤ ꯊꯕꯛ ꯆꯠꯄ ꯑꯩꯅ ꯃꯇꯦꯡ ꯄꯥꯡꯕꯤꯕ ꯑꯦꯟ ꯗꯦꯟ ꯁꯝꯇꯥꯏꯝꯁ ꯀꯣꯏꯕ ꯆꯠꯄꯗ ꯑꯗꯨ ꯃꯥꯁꯨ ꯑꯗꯨꯝ ꯌꯥꯎꯔꯛꯄ ꯑꯗꯨꯗ ꯑꯗꯨꯝ ꯈꯪꯕ ꯈꯪꯅꯕ ꯍꯥꯏꯔꯦ
ꯎꯝ ꯎꯝ
ꯑꯗꯨꯒ ꯑꯩꯒꯤ ꯑꯣꯖꯥꯒꯤ ꯅꯝꯕꯔ ꯐꯣꯟ ꯅꯝꯕꯔꯗꯨ ꯃꯥꯡꯈ꯭ꯔꯕ ꯍꯥꯏ ꯇꯥꯔꯦ ꯄꯦ ꯑꯍꯨꯝꯒꯨꯝꯕ ꯐꯥꯔꯒ ꯈꯨꯗꯦꯁ ꯀꯥ
ꯑꯁꯤꯒꯤ ꯋꯦꯗꯔꯁꯤ ꯌꯥꯝ ꯅꯨꯡꯉꯡꯕ ꯋꯦꯗꯔꯅꯤ ꯑꯗꯨꯒ ꯌꯥꯝꯅ ꯊꯥꯒ ꯌꯦꯡꯂꯒ ꯌꯥꯝ ꯔ ꯔꯣꯃꯇꯤ ꯑꯣꯏꯅ ꯂꯩꯒ
ꯊꯥꯊꯣꯛꯄ꯭ꯔꯣ
ꯊꯑ
ꯅꯨꯡꯉꯥꯏꯒꯅꯤ ꯑꯩꯈꯣꯏꯗꯤ ꯑꯩꯈꯣꯏꯔꯣꯝꯗꯁꯨ ꯊꯣꯛꯑꯏꯅꯦ ꯑꯩ ꯌꯨꯕꯤꯟꯗ ꯈꯩ ꯂꯩ ꯑꯩꯒꯤ ꯚꯤꯟꯗꯣ ꯑꯃ ꯍꯧꯖꯤꯛꯃꯛ ꯌꯦꯡꯊꯣꯛꯑꯒ ꯑꯣ
ꯎꯝ ꯃꯥ
ꯉꯅ ꯍꯌꯦꯡꯗꯤ ꯌꯨꯝꯗ ꯂꯩ ꯍꯟꯂꯒꯗ꯭ꯔꯥ ꯍꯣꯁꯄꯤꯇꯥꯜ ꯂꯩꯒꯗ꯭ꯔꯥ
ꯑꯩꯁꯦ ꯈꯪꯗ꯭ꯔꯤꯌꯦ ꯑꯩꯈꯣꯏꯕ ꯑꯩꯈꯣꯏꯅꯗꯤ ꯂꯩꯈꯣ ꯑꯁ ꯁꯦꯕꯥ ꯇꯧꯕꯤꯌꯣ ꯕꯣꯔ ꯐꯗꯣꯏꯅꯦ ꯑꯥ ꯑꯗꯨꯏꯅꯦ ꯇꯅꯤ ꯍꯥꯏ ꯐꯥꯔꯁ ꯇꯥꯏꯝꯗ ꯑꯩꯁꯦꯀꯣ ꯃꯤꯒꯤ ꯑꯗꯨꯃꯥꯟ ꯁꯦꯕꯥꯒꯨꯝꯕ ꯆꯠꯄ ꯑꯩꯦ ꯑꯗꯨ ꯅꯍꯥꯛ ꯑꯩꯒꯤ ꯀꯩꯅꯣ ꯏꯕꯣꯛꯇꯣ ꯏꯕꯣꯛ ꯍꯟꯅꯕꯤꯗꯣ ꯑꯩꯈꯣꯏꯕꯥ ꯃꯃ ꯅꯥ ꯑꯗꯨ ꯀꯥꯟꯁꯨ ꯑꯩꯅ ꯁꯦꯕꯥ ꯑꯗꯨꯝ ꯆꯠꯄꯤꯕꯀꯣ ꯃꯥꯅꯅꯦ ꯑꯩꯉꯣꯟꯗ ꯕꯣꯔ ꯄꯤꯔꯝꯃꯦꯕꯀꯣ ꯅꯨꯄꯥ ꯐꯥꯕ ꯐꯪꯉꯣꯏ ꯐꯪꯁꯨ ꯐꯪꯗꯦ
ꯐꯪꯁꯨ ꯐꯪꯗꯤ
ꯑꯗꯨꯒ ꯍꯧꯖꯤꯛꯀꯤ ꯑꯩꯒꯤ ꯏꯄꯨꯅ ꯑꯃꯨꯛꯀ ꯀꯔꯤ ꯄꯤꯔꯝꯒꯦꯔꯛꯄꯗꯣ ꯑꯩꯅꯀꯣ ꯑꯩꯒꯤ ꯏꯄꯨꯗꯣ ꯃꯥꯅ ꯑꯗꯨꯝ ꯅꯥꯕꯗꯣ ꯑꯩ ꯁꯤꯔꯦ ꯌꯥꯝꯅ ꯀꯔꯤꯁꯦ ꯑꯉꯥꯡ ꯃꯆꯥꯒ ꯃꯥꯅ ꯅꯤꯡꯉꯥꯏ ꯌꯥꯝ ꯇ ꯇꯧ ꯉꯤꯕꯀꯣ ꯍꯧꯖꯤꯛꯁꯨ ꯀꯟꯅ ꯂꯥꯎꯔꯤꯕꯅꯤ ꯗꯣꯛꯇꯔꯅ ꯅꯣꯁ ꯐꯤꯗꯤꯡꯒꯤ ꯃꯅꯨꯡꯗ ꯊꯤꯟꯈ꯭ꯔꯦꯕꯪ ꯆꯤꯛꯀꯅꯤꯁꯨ ꯆꯥꯗ꯭ꯔꯕꯅꯤꯅ ꯏꯁꯤꯡꯐꯥꯎ ꯊꯛꯇ꯭ꯔꯦꯕ ꯃꯥꯗꯣ ꯑꯗꯨꯒ ꯌꯨꯔꯤꯟꯒꯤꯁꯨ ꯍꯥꯞꯈ꯭ꯔꯕ ꯃꯥꯁꯦ ꯊꯧꯔꯤ ꯅꯨꯡꯔꯤ ꯑꯣꯛꯁꯤꯖꯦꯟ ꯅꯨꯡꯁꯤꯖꯟ ꯍꯥꯞꯄꯁ ꯌꯥꯝ ꯍꯩꯅꯗꯕꯅꯦꯕ ꯂꯧꯊꯣꯛꯄꯤꯌꯣ ꯂꯧꯊꯣꯛꯄꯤꯌꯣ ꯑꯗꯨꯝ ꯍꯥꯏꯕ ꯑꯣ ꯉꯁꯤ ꯅꯨꯃꯤꯠꯇ ꯍꯥꯞꯄꯅꯦꯕ ꯍꯥꯞꯄ ꯀꯥꯟꯁꯤꯗ ꯍꯩꯅꯗꯕꯒꯤ ꯑꯗꯨꯝ ꯂꯥꯎꯕ ꯑꯗꯣ ꯑꯩꯅ ꯊꯦꯝꯕꯗꯤ ꯈꯔ ꯑꯗꯨꯝ ꯌꯥꯕꯀꯣ ꯑꯗꯨꯒꯤ ꯑꯩꯅ ꯑꯄꯨꯅ ꯥꯡꯗꯣ ꯅꯥꯕ ꯐꯅꯉꯥꯏꯒꯤꯅꯦ ꯅꯨꯃꯤꯠ ꯅꯤꯅꯤ ꯈꯛꯇꯪ ꯈꯥꯡꯉꯣ ꯈꯥꯡꯉꯣ ꯑꯗꯨꯝꯅ ꯊꯤꯟꯕꯤꯕ ꯑꯗꯨꯒ ꯑꯩꯅ ꯄꯔꯅꯥꯒꯨꯝꯕ ꯑꯗꯨꯝ ꯇꯧꯕꯤꯔꯒꯅꯦ ꯑꯗꯨꯝ ꯇꯧꯔꯒ ꯂꯩꯕꯅꯦꯕ ꯑꯩꯅ ꯉꯁꯥꯏꯁꯨ ꯑꯄꯨ ꯄꯅꯥ ꯇꯧꯖꯦꯔꯒ ꯏꯕꯥꯅꯤ ꯇꯧꯃꯤꯟꯅꯖꯦꯔꯒ ꯇꯧꯃꯤꯟꯅꯕꯅꯦꯕ ꯃꯃꯥꯡ ꯃꯁꯥꯏꯗꯨꯀꯣ ꯌꯥꯝꯅ ꯍꯧꯖꯤꯛꯀꯤ ꯅꯥꯇꯣꯟ ꯅꯥ ꯑꯃ ꯅꯪꯗꯐꯥꯎ ꯊꯤꯟꯕꯅꯤꯅ ꯌꯥꯝ ꯅꯥꯈ꯭ꯔꯕ ꯃꯥꯜꯂꯤꯕ ꯑꯩꯅ ꯑꯄꯨ ꯄꯨꯨ ꯀꯧꯕ ꯑꯗꯨꯒꯤꯀꯣ ꯌꯥꯝ ꯋꯥꯍꯩ ꯑꯊꯤꯕ ꯂꯥꯎꯔꯛꯄ ꯋꯥꯅꯤꯗ ꯑꯩꯅ ꯂꯨꯍꯣꯡꯅꯤꯡꯕꯁꯦ
ꯈꯔꯦ ꯐꯔꯦ
ꯃꯥꯗ ꯅꯃꯟ ꯈꯕꯩꯁꯨꯣ ꯑꯗꯨꯗꯒꯤ ꯑꯩꯒꯤ ꯑꯪꯀꯜꯒꯤ ꯅꯨꯄꯤ ꯑꯟꯇꯤꯅ ꯅꯪ ꯁꯥꯎꯒꯅꯨꯀꯣ ꯃꯥꯅ ꯑꯦ ꯑꯩꯅ ꯀ ꯗꯤ ꯁꯥꯎꯈ꯭ꯔꯅꯤ ꯉꯥꯡꯒꯤꯦ ꯉꯥꯡꯁꯤꯅꯨ ꯐꯨꯒꯤ ꯐꯨꯁꯤꯅꯨ ꯀꯦꯝ ꯈꯔꯗꯦꯕ
ꯎꯝ
ꯑꯩꯗꯤ ꯑꯗꯨꯝ ꯄ꯭ꯦ ꯄ꯭ꯦꯌꯔ ꯇꯧ ꯇꯈ꯭ꯔꯕꯅꯤ ꯃꯉꯣꯟꯗ ꯑꯗꯨꯝ ꯄꯥꯏꯔꯕꯀꯣ ꯄ꯭ꯔꯦꯌꯔ ꯇꯧꯈ꯭ꯔꯕꯅꯤꯗꯤ ꯏꯁꯣꯔꯅ ꯑꯗꯨꯝ ꯂꯧꯈ꯭ꯔ ꯂꯧꯈ꯭ꯔꯣ ꯍꯥꯏꯅ ꯑꯗꯨꯝ ꯍꯥꯏꯈ꯭ꯔꯕꯅꯤ ꯑꯩꯗꯤꯀꯣ ꯃꯥꯕꯨ ꯍꯤꯡꯍꯜꯂꯨ ꯐꯥꯍꯜꯂꯨ ꯁꯨꯃꯥꯏꯅ ꯍꯥꯏꯗ꯭ꯔꯦ ꯃꯥꯕꯨ ꯂꯧꯈ꯭ꯔꯣ ꯄꯨꯕꯤꯈ꯭ꯔꯣ ꯊꯨꯅ ꯑꯗꯨꯝ ꯄꯨ ꯃꯍ ꯌꯥꯝ ꯋꯥꯈ꯭ꯔꯦ ꯈꯠꯈ꯭ꯔꯦ ꯑꯗꯨꯝ ꯍꯥꯏꯕꯅꯤ ꯎꯝ ꯑꯁꯦꯡꯕꯅꯤ ꯑꯗꯨ ꯌꯥꯝ ꯋꯥꯅ ꯈꯥꯡꯅꯉꯥꯏꯁꯨꯨꯕꯗꯤ ꯃꯥ ꯍꯣꯏ ꯐꯁꯨ ꯐꯥ ꯂꯥꯁ ꯗꯦꯁ ꯎꯅꯕ ꯑꯗꯨꯒ ꯑꯃꯨ ꯃꯥꯅꯤ ꯀꯩꯅꯣ ꯄꯦꯟ ꯀꯤꯂꯔ ꯑꯗꯨꯝ ꯆꯥꯛ ꯑꯩꯈꯣꯏꯒꯤ ꯀꯤꯠꯅꯤꯁꯨ ꯌꯥꯗ꯭ꯔꯦꯕ ꯀꯅꯤ ꯐ ꯁꯤꯁꯤ ꯑꯗꯣ ꯃꯥꯁꯤꯀꯣ ꯋꯥꯈꯜꯒꯤꯗꯁꯨ ꯌꯥꯎꯈ꯭ꯔꯕꯅꯦꯕ ꯋꯥꯈꯜꯒꯤ ꯌꯥꯎꯈ꯭ꯔꯕꯅꯦ ꯍꯥꯏꯗꯤ ꯃꯥꯁꯦ ꯑ ꯅꯨꯄꯤ ꯑꯅꯤ ꯊꯤꯕꯅꯦꯕꯀꯣ ꯃꯥꯒꯤ ꯃꯆꯥ ꯐꯥꯔꯁꯀꯤꯁꯦ ꯑꯍꯨꯝ ꯂꯩꯔꯝꯃꯦꯕ ꯑꯍꯨꯝ ꯂꯩꯌꯦꯕ ꯅꯨꯄꯤ ꯑꯅꯤ ꯅꯨꯄꯥ ꯑꯃ ꯑꯗꯨꯒ ꯍꯧꯖꯤꯛ ꯑꯇꯣꯝꯕꯤꯁꯦ ꯑꯇꯣꯝꯕꯤ ꯁꯤꯅ ꯑꯃꯨꯛ ꯀ ꯅꯨꯄꯥ ꯑꯃ ꯂꯩꯌꯦꯕꯀꯣ ꯑꯇꯣꯝꯕꯤꯗꯨꯁꯨꯅꯦ ꯇꯣꯂꯣꯞ ꯆꯥꯏꯕ ꯀꯥꯎꯟꯁꯤꯜ ꯑꯣꯖꯥꯠꯅꯤꯕꯀꯣ ꯑꯗꯨꯒ ꯏꯄꯨꯅ ꯁꯤꯕꯥꯏꯅꯦꯕ ꯑꯗꯨꯗꯣ ꯃꯥꯅ ꯊꯤꯕ ꯀꯥꯟꯗ ꯃꯥꯒꯤ ꯅꯨꯄꯤ ꯑꯇꯣꯝꯕꯤꯁꯨ ꯌꯥꯝ ꯐꯕꯅꯦꯍꯦ ꯑꯩꯒꯤ ꯑꯟꯇꯤ ꯃꯤꯗꯤ ꯑꯇꯣꯝꯕꯤ ꯐꯠꯇꯦ ꯍꯥꯏꯌꯨꯀꯣ ꯑꯩꯈꯣꯏꯗꯤ ꯑꯇꯣꯝꯕꯤ ꯌꯥꯝ ꯐꯩ ꯑꯗꯨꯒ ꯃꯥꯒꯤ ꯑꯍꯟꯗꯣ ꯑꯗꯨꯅꯤ ꯀꯩꯅꯣ ꯇꯧꯕꯗꯣ ꯍꯧꯖꯤꯛ ꯃꯥꯒꯤ ꯃꯆꯥꯒꯤ ꯍꯧꯖꯤꯛ ꯑꯩꯒꯤ ꯑꯪꯀꯜꯒꯤ ꯃꯆꯥꯅꯨꯄꯤꯗꯣ ꯑꯅꯤꯅꯦꯕꯀꯣ ꯑꯍꯟꯗꯣ ꯑꯗꯨꯗꯤ ꯀꯣꯂꯦꯖ ꯇꯝꯂꯦ ꯑꯗꯨ ꯇꯣꯝꯕꯤꯗ ꯗꯣꯛꯇꯔ ꯍꯧꯖꯤꯛ ꯔꯤꯝꯁꯇ ꯒꯣꯣꯔꯃꯦꯟꯒꯤ ꯗꯣꯛꯇꯔ ꯁꯦꯂꯦꯛꯁꯟ ꯇꯧ ꯭ꯔꯣꯅꯤꯕ
ꯑ
ꯀꯟꯅ ꯇ꯭ꯔꯦꯅꯤꯡ ꯇꯧꯔ ꯂꯩꯌꯣ ꯑꯗꯣ ꯃꯥꯒꯤ ꯃꯃꯥ ꯑꯇꯣꯕꯤꯅ ꯂꯣꯏꯅ ꯇꯧꯍꯟꯕꯅꯦꯕ ꯑꯗꯣ ꯑꯉꯥꯡꯈꯣꯏꯗꯣ ꯍꯧꯖꯤꯛ ꯃꯄꯥ ꯑꯁꯨꯛ ꯅꯥꯕꯗꯣ ꯂꯥꯛꯑꯣ ꯁꯨꯡꯌꯥ ꯌꯥꯗꯕꯅꯦ ꯑꯗꯨꯒꯤꯀꯣ ꯑꯩꯅ
ꯎꯝ
ꯍꯧꯖꯤꯛ ꯃꯥꯁꯤꯀꯣ ꯏꯄꯨꯁꯦ ꯉꯁꯥꯏꯁꯨ ꯉꯔꯥꯡꯁꯨ ꯑꯗꯨꯝꯥꯏ ꯍꯥꯏꯕ ꯈꯪꯕ ꯑꯩꯅꯀꯣ ꯄꯅꯗꯣ ꯋꯥꯔꯦ ꯄꯣꯊꯥꯈ꯭ꯔꯣ ꯅꯪ ꯎꯝ ꯆꯠꯈ꯭ꯔꯣꯀꯣ ꯆꯠꯈ꯭ꯔꯣꯀꯣ ꯑꯗꯨꯝ ꯍꯥꯏꯕ ꯑꯩꯅ ꯑꯗꯨ ꯄꯕꯔꯅꯥ ꯇꯧꯁꯦ ꯅꯪ ꯅꯨꯡꯉꯥꯏꯅ ꯄꯣꯊꯥꯅꯉꯥꯏꯒꯤ ꯍꯥꯏꯔꯕꯀꯣ ꯑꯩꯗꯣ ꯁꯤꯕ ꯌꯥꯗ꯭ꯔꯤ ꯑꯩ ꯌꯨ ꯌꯥꯝ ꯊꯛꯅꯤꯡꯉꯤ ꯑꯩꯒꯤ ꯏꯆꯥꯈꯣꯏꯒꯤꯗꯃꯛꯇꯅ ꯑꯩꯅ ꯌꯖꯨ ꯊꯛꯄꯗꯣ ꯑꯣꯏ ꯑꯥ ꯑꯩꯅ ꯑꯗꯨꯒꯤ ꯑꯕꯨ ꯅꯪ ꯀꯔꯤꯁꯨ ꯏꯁꯣꯔꯅ ꯂꯧꯈꯤꯔꯣ ꯅꯪ ꯑꯗꯨꯝ ꯈꯥꯡꯒꯦꯅꯤ ꯑꯅꯥꯕ ꯑꯗꯨꯝ ꯈꯥꯡꯉꯒ ꯂꯩꯒꯅꯤ ꯅꯪ ꯏꯁꯣꯔꯅ ꯀꯔꯤꯁꯨ ꯏꯁꯣꯔꯅ ꯂꯧꯕꯗꯤ ꯄꯨꯛꯅꯤꯡ ꯍ ꯎꯈ꯭ꯔꯕ ꯃꯤ ꯈꯛꯇꯅꯤ ꯏꯁꯣꯔꯅ ꯂꯧꯕꯗꯣ ꯅꯪꯗꯤ ꯁꯨꯡꯂꯧ ꯂꯧꯈꯤꯔꯣ ꯑꯅ ꯍꯥꯏꯕꯀꯣ ꯃꯥꯁꯤ ꯃꯥ ꯁꯤꯈ꯭ꯔꯗꯤ ꯃꯥꯒꯤ ꯃꯃꯥ ꯑꯇꯣꯝꯕꯤꯗꯨꯅ ꯃꯆꯥꯁꯤ ꯌꯦꯡꯂꯣꯏ ꯑꯁꯨꯃꯥꯏꯅ ꯋꯥꯈꯜ ꯈꯟꯕꯅꯦꯕ ꯃꯥ ꯂꯩꯔꯗꯤ ꯑꯩ ꯂꯩꯔꯤ ꯃꯈꯩꯗꯤ ꯏꯆꯥꯈꯣꯏꯗꯣ ꯃꯥꯅ ꯌꯦꯡꯁꯤꯡꯟꯕꯅꯦꯅ ꯑꯗꯨꯝ ꯈꯟꯕꯗꯣ ꯋꯥꯈꯜ ꯄꯤꯛꯄ ꯍꯥꯏꯇꯥꯔꯦ ꯑꯣ ꯑꯁꯤ ꯑꯇꯣꯝꯕꯤꯗꯤ ꯑꯗꯨꯝ ꯈꯪꯗꯦ ꯑꯩꯈꯣꯏꯅ ꯑꯗꯨꯝ ꯍꯧꯖꯤꯛ ꯂꯩꯃꯤꯟꯅꯕꯗꯗꯤ ꯑꯗꯨꯝ ꯌꯥꯝ ꯐꯩ ꯂꯩꯩꯌꯦꯕꯀꯣ ꯃꯥꯒꯤ ꯇꯣꯂꯣꯞ ꯏꯄꯨꯒꯤ ꯇꯣꯂꯣꯞ ꯈꯥꯏꯗꯦꯕꯀꯣ ꯑꯗꯨꯝ ꯃꯆꯥꯈꯗ ꯄꯤꯕꯗꯣ ꯍꯧꯖꯤꯛ ꯃꯆꯥꯈꯣꯏꯒꯁꯨ ꯂꯩꯃꯤꯟꯅꯗꯦꯕ ꯑꯍꯟꯒ ꯂꯩꯃꯤꯟꯅꯩꯕ ꯑꯗꯨꯁꯨ ꯁꯂꯤꯞ ꯄꯔ ꯃꯥꯒꯤ ꯍꯧꯖꯤꯛ ꯑꯉꯥꯡꯈꯣꯏꯅ ꯇꯣꯡꯅꯉꯥꯏ ꯁ꯭ꯂꯤꯞꯄꯔ ꯑꯋꯥꯠꯄ ꯐꯥꯎꯕ ꯃꯥꯅ ꯑꯗꯨꯝ ꯄꯤꯌꯦꯕ ꯑꯗꯨꯒ ꯑꯩꯒꯤ ꯍꯧꯖꯤꯛꯀꯤ ꯏꯄꯨꯒꯤ ꯍꯦꯛ ꯃꯆꯥꯅꯨꯄꯥ ꯑꯍꯟꯁꯦ ꯑꯁꯤ ꯍ ꯃꯥ ꯁꯤ ꯄꯨꯂꯤꯁ ꯑꯣꯏꯅꯉꯥꯏꯒꯤ ꯄꯩꯁꯥ ꯅꯞꯈ꯭ꯔꯕꯅꯦꯕ ꯊꯣꯛꯇꯕꯩꯅꯦꯕ